ꯍꯜꯂꯣ ꯍꯜꯂꯣ ꯇꯔꯣ ꯍꯜꯂꯣ ꯀꯩꯒꯤꯅꯣ ꯅꯪꯒꯤ ꯈꯣꯟꯖꯦꯜ ꯑꯃꯨꯛ ꯇꯥꯗ꯭ꯔꯦ ꯇꯥꯕ꯭ꯔꯣ ꯍꯜꯂꯣ ꯇꯥꯗꯕ꯭ꯔꯣ ꯇꯥꯕ꯭ꯔꯣ ꯏꯕꯨꯡꯉꯣ ꯇꯥꯗꯕ꯭ꯔꯣ ꯍꯜꯂꯣ ꯀꯩꯗꯧꯔꯤꯅꯣ ꯅꯪꯕꯣ ꯑꯣ ꯅꯪ ꯅꯡꯉꯣ ꯌꯥꯝ ꯅꯨꯡꯉꯥꯏꯖꯧ ꯃꯥꯜꯂꯦꯀꯣ
ꯅꯨꯡꯉꯥꯏꯌꯦ ꯀꯔꯤꯅꯣꯅꯦꯕꯣꯟ ꯅ ꯁꯦꯔꯥ ꯇꯔꯥ ꯑꯩꯉꯣꯟꯗ ꯇꯥꯏꯅꯤꯡꯅ
ꯂꯣꯏꯗꯦꯅ ꯑꯩ ꯄꯥꯏꯕꯗ ꯍꯧ ꯕꯨꯗ ꯉꯥꯏꯗꯤꯅ
ꯍꯧꯖꯤꯛꯗꯤ ꯀꯩ ꯀꯩꯁꯨ ꯇꯧꯗ꯭ꯔꯦꯗꯅ
ꯑꯗꯨꯅꯦ ꯑꯩ ꯊꯝꯈ꯭ꯔꯁꯦꯔ ꯈꯜꯂꯦꯅꯦ
ꯑꯦ ꯇꯝꯕꯩ ꯌꯥꯔ ꯀꯩꯅ ꯆꯔ
ꯑꯩ ꯅꯪꯒꯤ ꯅꯪꯒꯤ ꯈꯣꯟꯖꯦꯜꯗꯣ ꯍꯜꯂꯛꯑꯣ ꯍꯜꯂꯛꯑꯣ ꯂꯥꯎꯕ ꯀꯥꯟꯗ ꯅꯪ ꯇꯥꯗꯕ
ꯎꯝ ꯑꯩ ꯇ
ꯔꯣ
ꯑꯥ
ꯏꯗꯤ ꯄꯔꯗꯣ
ꯀꯔꯌꯥ
ꯑꯁ ꯇꯥꯔꯒ ꯇꯥꯗꯕꯕ
ꯎꯝ ꯅꯪ ꯅꯪ ꯅꯪ ꯅꯪꯕꯨ ꯐꯥꯒꯤ ꯇꯧ ꯀꯨꯏꯔꯦꯅ ꯐꯥꯒꯤ ꯇꯧ
ꯃꯥ
ꯀꯔꯤ
ꯀꯥꯏ ꯂꯩꯕ꯭ꯔꯣ
ꯅꯪꯦꯅꯦ ꯍꯒꯅ ꯅꯠꯇꯦ
ꯗ ꯑ ꯀꯔꯦꯕ
ꯑꯦ ꯅꯗ
ꯀꯔꯤꯌꯥꯔ ꯄ
ꯌꯨꯝꯗꯥ ꯌꯨꯝꯗꯥ ꯍꯣꯏ
ꯅꯪ ꯑꯩ ꯀꯩꯁꯨ ꯇꯧꯗꯦꯀꯣ ꯅꯪꯒꯤꯅ ꯑꯣꯏꯔꯝꯒꯅꯤ
ꯑꯩꯒꯤꯁꯨ ꯅꯦ ꯋꯥꯏ ꯌꯥꯝ ꯅꯨꯡꯉꯥꯏꯌꯦ ꯅꯉꯍ ꯅꯨꯡꯉꯥꯏꯕ ꯈꯔ ꯅꯠꯇꯦ ꯂꯩꯕꯁꯨ ꯏ ꯈꯟꯗꯅꯦ ꯀꯩꯗꯧꯔꯨꯅꯤ
ꯑꯁ ꯃꯤꯗꯤ ꯃꯊꯟꯇ ꯌꯥꯝ ꯅꯨꯡꯉꯥꯏꯅ ꯂꯩꯕ ꯖꯥꯠꯅꯤ ꯎꯝ ꯎꯝ
ꯍꯥꯏꯕ ꯆꯝꯕ ꯍꯥꯏꯕꯗ
ꯅꯊꯟꯗ ꯂꯩꯔꯥ
ꯂꯩ ꯌꯥꯗꯤꯁꯦꯕ ꯑꯗꯨꯗꯤ
ꯅꯪ ꯅꯣꯏ ꯎꯗꯕ ꯀꯩꯔꯅꯦ
ꯅꯣꯏ ꯅꯣꯏ ꯆꯦꯒ ꯂꯩꯔꯒ ꯀꯩꯀꯩ ꯌꯦꯟꯁꯥꯡ ꯆꯥꯔꯤꯅꯣ
ꯑꯩꯈꯣꯏꯒꯤ ꯌꯦꯟꯁꯥꯡꯗꯤꯀꯣ ꯑꯂꯨꯒ ꯇꯣꯃꯦꯇꯣꯒ ꯑꯗꯨꯝ ꯆꯥꯔꯦ ꯀꯔꯤ ꯆꯥꯔꯅꯤ ꯑꯗꯨꯒꯨꯝꯕ ꯅꯠꯇ꯭ꯔꯒꯗꯤ ꯆꯥꯗꯦ ꯑꯂꯨ
ꯑꯗꯨꯒ
ꯑ
ꯑꯂꯨꯒ ꯇꯣꯃꯦꯇꯣꯒ ꯍꯥꯎꯕꯅꯦ
ꯊ ꯍꯥ
ꯑ ꯁꯛꯀꯪ ꯍꯥꯞꯄꯦ ꯑꯗ ꯉꯥꯔꯤ ꯑꯗꯨꯒꯨꯝꯕ ꯉꯥ ꯑꯌꯥꯏꯕꯒꯨꯝꯕ ꯍꯥꯞꯄ꯭ꯔꯣ
ꯉꯥꯔꯤꯁꯨ ꯍꯥꯞꯄꯦ
ꯑꯗꯨ ꯑꯗꯨꯅ ꯍꯦꯟꯅ ꯍꯥꯎꯕꯅꯤꯀꯣ
ꯑꯥ
ꯀꯩꯗꯧꯔ ꯂꯩꯕ꯭ꯔꯣ
ꯀꯩꯁꯨ ꯇꯧꯗꯦ ꯑꯩ ꯍꯧꯒꯠꯂꯒ ꯋꯥꯆ ꯇꯧꯔꯒ ꯆꯪꯕ ꯑꯗꯨꯒ ꯋꯥꯔꯤ ꯋꯥꯔꯤ ꯁꯥꯕ ꯅꯪꯒ
ꯋꯦꯗꯔꯁꯦ ꯍꯟꯗꯛ ꯃꯔꯛ ꯋꯦꯗꯔꯁꯦ ꯌꯥꯗꯤꯅꯦ ꯁꯥꯗ꯭ꯔꯣ ꯅꯣꯏꯒꯤ
ꯇꯅꯦ
ꯍꯛꯆꯥꯡꯁꯨ ꯅꯞ ꯅꯞ ꯂꯥꯎꯕꯗꯣ
ꯅꯪ ꯀꯩꯅꯣ ꯅꯪꯒꯤꯁꯦ ꯄꯠ ꯄꯠ ꯇꯠꯂꯦ ꯅꯪ ꯈꯣꯟꯖꯦꯜꯁꯦ ꯀꯔꯤꯅꯣ ꯐꯣꯟ ꯄꯥꯏꯕ ꯍꯩꯇꯕ꯭ꯔꯥ ꯈꯪꯉ
ꯀꯣꯟꯕꯗꯨ ꯆ ꯍꯩꯌꯦꯔ ꯑꯩꯅ ꯀꯣꯟꯗ ꯆꯞ ꯅꯞꯄ ꯇꯧꯔꯤꯅꯦ ꯀꯔꯤꯔꯣ
ꯍꯧꯖꯤꯛꯄꯨꯗꯤ ꯍꯣꯏ ꯐꯖꯅ ꯇꯥꯏꯔꯦ ꯉꯁꯥꯏ ꯍꯥꯏꯕꯅꯤ
ꯑꯟꯗꯣ ꯑꯁꯦꯛꯄ ꯅꯪ ꯐꯥꯒꯤ ꯇꯧꯕ꯭ꯔꯣ ꯍꯥꯏꯕ ꯅꯪ ꯑꯩ ꯑꯩ ꯇꯥꯔꯒ ꯇꯥꯗꯕ ꯁꯥꯕ꯭ꯔꯣ ꯍꯥꯏꯕ
ꯇꯧꯗꯦ ꯀꯥꯏꯗꯒꯤ ꯐꯥꯒꯤꯅꯣ ꯃꯤ ꯁꯦꯔꯤꯌꯁꯅꯦ ꯍꯟꯗꯛ ꯑꯩ ꯂꯥꯏꯐꯁꯦ ꯌꯥꯝ ꯁꯦꯔꯤꯌꯁꯅꯦ ꯀꯔꯤꯅꯣ ꯀꯥꯏꯗ ꯐꯥꯒꯤ ꯇꯧꯗꯦ
ꯗꯤ
ꯑꯩꯒꯤ ꯁꯦꯔꯤꯁ ꯁꯦꯔꯤꯁ ꯂꯥꯏꯚꯅꯦ ꯑꯩꯒꯤ ꯗ ꯑꯩꯅ ꯐꯥꯒꯤ ꯐꯥꯒꯤ ꯐꯥꯒꯤ ꯇꯧꯕ꯭ꯔꯥ ꯀꯥꯏꯅ ꯀꯥꯏ ꯅꯪꯗꯤ ꯀꯃꯥꯏꯅ ꯁꯦꯔꯦꯁ ꯇꯧꯕ
ꯑꯩꯗꯤ ꯄꯨꯟꯁꯤꯁꯦ ꯁꯦꯔꯦꯁꯅꯦ ꯑꯩꯁꯨ ꯋꯥꯈꯜ ꯋꯥꯔ ꯂꯩ ꯑꯗꯨꯅꯦ
ꯀꯩ ꯀꯩ ꯀꯃꯥꯏꯅ ꯇꯧꯕ ꯅꯪ
ꯪꯈꯪꯗꯦ ꯁꯔꯦ ꯍꯥꯏ
ꯂꯥꯏꯅꯥꯒꯨꯝꯕ ꯂꯩꯕ꯭ꯔꯕ
ꯑ ꯂꯩꯅꯥ ꯅꯒꯤꯔꯣ
ꯎꯝ ꯃꯤ ꯃꯤ ꯃꯤ ꯃꯤ ꯗꯥꯛꯇꯔꯗꯨꯕꯨ ꯀꯃꯥꯏꯅ ꯅꯥꯗꯣꯏꯅꯣ ꯍꯥ ꯅꯠꯇ꯭ꯔꯥ
ꯆ
ꯑꯩꯁꯦ ꯄꯦꯠ ꯄꯦꯠꯇ ꯀꯩꯅꯣ ꯇꯧꯋꯦ ꯅꯪ ꯀꯃꯥꯏꯅ ꯄꯥꯏꯒꯦ ꯐꯣꯟ
ꯅꯀꯣ ꯅꯞꯄꯤꯤꯔꯦ ꯀꯃꯥꯏꯅ ꯇꯥꯏꯅꯣ ꯍꯥꯏꯕ꯭ꯔꯣ ꯃꯄꯥꯟ ꯁꯥꯡꯅ ꯊꯝꯃꯣ ꯍꯥꯏꯕ꯭ꯔꯣ
ꯑꯗꯨꯕꯨꯗꯤ ꯑꯗꯨꯃꯥꯏꯅ ꯍꯥꯏꯔꯒꯗꯤ ꯑꯃꯨꯛ ꯐꯖꯟ ꯑꯠꯇꯏ
ꯑꯗꯨꯗꯤ ꯑꯩꯅ ꯈ ꯂꯥꯛꯑꯣ ꯂꯥꯛꯑꯣ ꯉꯥꯡ ꯇꯥꯔꯦꯅ ꯑꯗꯨꯗꯤꯀꯣ
ꯍꯣꯏ ꯑꯗꯨꯃꯥꯏ ꯉꯥꯡꯉꯨ ꯀꯔꯤꯁꯤꯅꯣ
ꯇ ꯄꯁ ꯅꯦꯕ
ꯀꯔꯤꯌꯥ
ꯇꯄꯤ ꯁꯥꯔꯤꯅꯦꯕ
ꯎꯝ ꯀꯥꯏ ꯏ ꯇ ꯅꯪ ꯁ ꯀꯅꯚ ꯄꯔꯇꯤꯀꯣ ꯏ ꯏ ꯇꯞ ꯀꯥꯏꯅ
ꯍꯥꯏꯑ ꯍꯥꯏ
ꯏꯪ ꯇꯞꯄꯤ ꯇꯧꯔꯤꯅꯦ ꯀꯔꯤ ꯅꯪꯁꯨ ꯃꯤ ꯃꯔꯦꯟ ꯇꯥꯎꯟ
ꯄꯛꯇꯕ ꯄꯛꯇꯕ ꯀꯥꯏꯒꯦ ꯅꯣꯏꯅ ꯀꯃꯥꯏꯅ ꯏꯪꯗꯣꯏꯅꯣ ꯌꯥꯝ ꯏꯐꯤꯡ ꯐꯤꯡꯉꯗꯅ
ꯑꯩ ꯉ ꯁꯠꯇꯣ ꯐꯤꯡ ꯐꯤꯡ ꯉꯥꯎꯈ꯭ꯔꯅꯦ
ꯍꯣꯏ ꯂꯥꯎꯋꯦ
ꯅꯨꯡꯉꯥꯏꯇꯦ ꯑꯩ ꯁꯂ ꯂꯥꯎꯗꯦ
ꯂꯥꯎꯒꯅꯣꯗ ꯏꯪ ꯇꯞꯄ ꯑꯗ ꯁꯨꯃꯥꯏꯅ ꯇꯧꯕꯗꯣ ꯇꯝꯃꯣꯕ ꯅꯨꯄꯤ
ꯍꯥꯥ ꯗꯦꯗꯦ
ꯅꯨꯄꯤ ꯍꯥꯏꯁꯤꯗꯤ ꯏꯪ ꯇꯞꯄꯒ ꯀꯩ ꯀꯩꯅꯣ ꯇꯧꯒꯗꯕꯅꯤ ꯍꯥꯏꯅ ꯌꯥꯝ ꯐꯤꯡꯕꯗꯣ ꯄꯛꯇꯦꯕ
ꯊꯛꯇꯁꯨ ꯏꯪ ꯇꯞꯄ ꯉꯂꯣꯏ ꯍꯥꯏ ꯑꯗꯨꯗꯤ
ꯑ ꯍꯧꯖꯤꯛꯇꯤ ꯂꯥꯎꯕ ꯀꯥꯏꯗꯤ ꯏꯪ ꯇꯞꯄ ꯋꯥꯔꯤꯅꯗꯤꯦ ꯀꯩꯅꯣ ꯏꯪ ꯇꯞꯄꯒ ꯈꯦꯠꯅꯩ ꯍꯧꯖꯤꯛ ꯀꯟꯅ ꯂꯥꯎꯑꯣ ꯇꯥꯗꯦ ꯅꯪ ꯈꯣꯟꯖꯦꯜꯁꯦ ꯐꯨꯅꯤꯡꯕ ꯑꯃ ꯌꯥꯎꯋꯦ
ꯂꯩꯌꯦꯀꯣ ꯃꯤꯕꯨ ꯐꯨꯅꯤꯡꯕ ꯂꯥꯛꯋꯦ ꯀꯥꯏꯅ
ꯎꯝ
ꯂꯣꯟꯁꯨ ꯀꯌꯥ ꯌꯥꯝ ꯂꯩꯑꯦ ꯀꯅꯥꯒꯨꯝꯕ ꯐꯤ ꯁꯨꯕ ꯁꯨꯕꯤꯔꯗꯤ ꯌꯥꯝ ꯐꯗꯣꯏꯅꯦꯗ
ꯄꯨꯔꯋꯥ ꯆꯕꯤꯤꯒ
ꯀꯔ ꯊ
ꯅꯣꯏ ꯅꯣꯏ ꯐꯥꯎ ꯇꯜꯂꯗꯤ ꯌꯥꯔꯔꯣꯏꯕ ꯂꯩꯕꯥꯛꯁꯦ
ꯏ ꯌꯨꯁꯦ
ꯏꯊꯟꯇ ꯑꯩꯁꯨ ꯏꯊꯟꯇ ꯀ ꯅꯪꯁꯨꯅ ꯊꯟꯗ ꯑ ꯋꯥꯔ ꯀꯝꯕꯤꯅꯦꯁꯟꯁꯦ ꯅꯨꯡꯉꯥꯏꯔꯦꯕ
ꯍ
ꯎꯝ
ꯅꯨꯡꯉꯥꯏꯔꯦ
ꯎꯝ ꯑꯗꯨꯅ ꯅꯨꯡꯉꯥꯏꯔꯦ ꯀꯩꯗꯧꯔꯤꯅꯣ ꯍꯧꯖꯤꯛꯇꯤ
ꯎ ꯌꯨꯝꯗ ꯑꯗꯨꯝ ꯐꯩꯒꯦ
ꯀꯔꯤꯅꯣ ꯅꯪꯒꯤꯁꯦ ꯑ ꯒ꯭ꯌꯥꯟ ꯇꯥꯗ꯭ꯔꯦꯗ
ꯒ꯭ꯌꯥꯟ ꯇꯥꯗ ꯂꯩꯕꯁꯤ ꯀꯔꯤꯒꯤꯔꯣ ꯍꯥꯏꯕ
ꯎꯝ ꯑꯃꯨꯛ ꯐꯖꯅ ꯑꯁꯦꯡꯕꯅꯦ ꯑꯩ ꯍꯣꯔꯦꯟ ꯐꯨꯒꯦꯅ
ꯑꯩꯅ ꯇꯥꯗ꯭ꯔꯦꯕꯀꯣ ꯂꯥꯎꯔꯒ ꯍꯥꯡꯉꯤꯅꯦꯕ
ꯎ ꯅꯪ ꯐꯣꯟ ꯈꯣꯠꯄ ꯍꯥꯏꯗꯣ ꯏꯁꯄꯤꯀꯔꯒꯨꯝꯕ ꯊꯦꯡꯗꯧ ꯃꯥꯂꯦꯕꯨ
ꯪ ꯍꯗꯕꯗꯤ ꯃꯥꯂꯦꯗ
ꯍꯧꯖꯤꯛꯄꯗꯤ ꯌꯥꯔꯦ ꯇꯥꯏꯌꯦ ꯇꯥꯏꯌꯦ ꯆꯥꯛ ꯆꯥꯛ ꯊꯣꯡꯉꯕꯣ
ꯈꯃꯗ ꯑꯩꯕꯨꯔꯦ ꯊꯣꯡꯕ ꯂꯣꯏꯔꯦ
ꯎꯝ ꯆ ꯀꯥꯏ ꯌꯥꯝ ꯉꯜꯂꯦ ꯑꯣ ꯄꯨꯡ ꯄꯨꯡ ꯀꯌꯥꯗꯎꯔꯒ ꯀꯌꯥ
ꯎꯝ ꯇꯔ
ꯄꯟ ꯇꯔꯐꯇ
ꯃ
ꯎꯝ
ꯅꯅꯥꯎꯕ ꯆꯗꯤ ꯌꯥꯗꯦꯕꯆꯦꯗ ꯊꯕꯛ ꯉꯟꯅ ꯆꯠꯀꯅꯤꯅ ꯈꯪꯕ꯭ꯔꯥ
ꯑ ꯑꯗꯣ ꯄꯨꯡ ꯇꯔꯨꯛꯇ ꯍꯧꯒꯠꯂꯗꯤ ꯄꯨꯡ ꯀꯌꯥꯗ ꯇꯨꯡꯉꯦ ꯄꯨꯡ ꯄꯗ
ꯅ ꯀꯦ ꯈꯔꯣ ꯀꯔꯤ ꯎꯊꯥꯗꯨ
ꯀꯩꯅꯣ ꯇꯧꯕ꯭ꯔꯥ ꯍꯣꯔꯦꯟꯃꯨꯛ ꯇꯨꯝꯗꯣꯏꯔꯥ ꯆꯥꯛ ꯊꯣꯡꯕ ꯂꯣꯏꯔ
ꯅꯦ ꯠꯇꯔꯦ
ꯑꯗꯣ ꯅꯣꯏ ꯅꯪꯅ ꯇꯨꯝꯝꯃꯤꯁꯦ ꯄꯨꯡ ꯇꯔꯨꯛ ꯈꯛꯇꯅꯤꯅꯦ ꯑꯗꯨꯗꯤ
ꯑ
ꯑꯗꯨꯃꯥꯏꯅ ꯇꯨꯝꯃꯗꯤ ꯌꯥꯔꯔꯣꯏ ꯅꯪ ꯍꯛꯆꯥꯡꯗ
ꯑꯦꯠ ꯑꯦꯠ ꯑꯥꯋꯔꯁ ꯇ꯭ꯋꯦꯟꯇꯤ ꯐꯥꯏꯚ ꯑꯥꯋꯥꯔꯁ ꯃꯅꯨꯡꯗꯀꯣ ꯑꯦꯠ ꯑꯥꯋꯔꯁ ꯇꯨꯝꯒꯗꯕꯅꯦ ꯑꯩꯈꯣꯏ ꯃꯤꯑꯣꯏꯕꯗꯤ ꯅꯪꯗꯤ ꯄꯨꯡ ꯃꯉꯥ ꯈꯔ ꯇꯨꯝꯃꯦ ꯌꯥꯔꯔꯦ ꯅꯪ ꯅꯁꯥ ꯌꯥꯝ ꯁꯣꯛꯈ꯭ꯔꯦꯅꯦ
ꯈꯛꯛꯇꯥꯡ ꯁꯣꯛꯄꯅꯤ ꯍꯥꯏꯕꯅꯦ ꯍ ꯈ ꯐꯒꯠꯂꯛꯀꯦ ꯍꯥꯏꯅ ꯂꯩꯔꯤꯀ ꯀꯦꯒꯤꯅꯣ
ꯎ ꯇꯨꯝꯕ ꯀꯩꯅꯣ ꯇꯧꯕꯅꯤꯅ ꯅꯁꯥꯗꯣ ꯀꯩꯅꯣ ꯌꯥꯝꯅ ꯁ꯭ꯂꯤꯝ ꯑꯣꯏꯔꯒ ꯌꯥꯝ ꯐꯖꯔꯝꯗꯧ ꯃꯥꯜꯂꯕ
ꯍꯥꯏꯔꯅꯤꯀꯣ
ꯉꯥꯎꯔꯝꯃꯅꯤ ꯍꯥꯏ ꯎ ꯎꯗꯕꯁꯨ ꯀꯨꯏꯔꯦꯕꯀꯣ
ꯌꯥꯝ ꯉꯥꯎꯈ꯭ꯔꯦ
ꯉꯥꯎꯔꯅꯦ ꯑꯩ ꯈ꯭ꯔꯤꯁꯃꯥꯁꯗ ꯀꯩꯅꯣ ꯊꯣꯂꯛ ꯀꯗ꯭ꯔꯛ
ꯈ꯭ꯔꯤꯁꯃꯥꯁꯁꯦ ꯈꯪꯗꯦ ꯊꯣꯛꯅꯤꯡꯉꯗꯤ ꯊꯣꯛꯀꯅꯤ ꯏꯆꯦꯒ ꯏꯆꯦꯗꯤ ꯊꯣꯛꯔ ꯈꯪꯗ꯭ꯔꯦ ꯑꯩꯁꯨ ꯈꯪꯗꯦ ꯃꯥ ꯈꯣꯂ ꯈꯣꯂꯦ
ꯎꯝ
ꯌꯥ ꯀ
ꯎꯝ
ꯅꯣꯏꯒꯤ ꯈ꯭ꯔꯤꯁꯃꯥꯁ ꯑꯣꯏꯔꯁꯨ ꯐꯖꯅ ꯇꯧꯗꯅꯤꯅ ꯅꯨꯡꯉꯥꯏꯇꯔꯗ ꯏꯊꯟ ꯃ ꯀꯖ ꯃꯅꯦ
ꯑꯗꯨ ꯅꯆꯤꯟ ꯊꯤꯒꯅ ꯅꯪꯅꯦ ꯇꯧꯔꯤꯗꯣ ꯅꯥꯊꯟꯇ ꯇꯧ ꯂꯣꯏ ꯉꯥꯡꯅꯤꯡꯗꯕ ꯀ ꯁꯦꯔ ꯇꯔꯥꯅꯤꯃꯤꯒ
ꯆꯍꯤ ꯑꯃꯈꯛꯇ ꯑꯩꯅꯤ ꯈ꯭ꯔꯤꯁꯃꯥꯁ ꯑꯃꯈꯛꯇ ꯍꯣꯏ ꯅꯣꯏ ꯅꯧ ꯇꯧꯖꯔꯣꯏꯔꯦ
ꯇꯅꯤꯡꯗꯦ ꯇꯥꯅꯤꯡꯗꯦ ꯇꯅꯤꯡ ꯇꯥꯅꯤꯡꯗꯦꯀꯣ ꯃꯤ ꯃꯤꯗꯤ ꯃꯣꯏꯒ ꯀꯩ ꯀꯩꯅꯣ ꯐꯝꯃꯤꯟꯅꯔꯒ ꯏꯁꯩꯒ ꯖꯒꯣꯏꯒ ꯁꯥꯃꯤꯟꯅꯔꯒ ꯀꯔꯤꯅꯣ ꯑꯩꯉꯣꯟꯗ ꯇꯥꯏꯅꯒꯦ ꯇꯧꯋꯦ ꯐꯨꯅꯤꯡꯉꯦ
ꯑꯃꯔ ꯈ ꯇꯧꯕꯗꯨꯗ ꯅꯪꯅ ꯑꯗꯨꯝ ꯋꯥꯔꯤ ꯑꯣꯏꯅ ꯉꯉꯥꯡ ꯂꯩꯔꯦ
ꯑꯔ ꯈ ꯀꯍꯅ ꯁꯤ
ꯅꯤꯅꯤ ꯐꯔꯦ
ꯈꯪꯗꯦ ꯏꯀꯥꯏꯕ ꯐꯥꯎꯗꯕ꯭ꯔꯥ ꯈꯪꯗꯦ ꯃꯔꯛ ꯈꯛꯇ ꯀꯥꯏꯅ
ꯑꯩꯅꯦ ꯑꯩ ꯑꯃ ꯊꯛꯄꯅꯤꯅ ꯑꯩꯅ ꯈꯕꯗꯣ
ꯏꯇꯅ ꯇ ꯇꯟꯅ ꯆꯤꯟꯊꯅꯤ
ꯃ ꯑꯗꯨ ꯅ ꯑꯗꯨ ꯆ ꯃꯥꯦꯅꯦ ꯦꯟ꯭ꯔꯣꯅꯪ ꯋꯥ ꯇꯧꯕꯗꯨ
ꯎ
ꯇꯧꯃꯤꯟꯅꯕꯅꯦ ꯑꯗꯨ ꯀꯩꯗꯧꯕꯔꯣ
ꯎꯝ
ꯑꯟꯁꯔ ꯏ ꯎꯗꯕ
ꯎ ꯉꯥꯡꯉꯤꯍꯦ ꯅꯪꯁꯨ
ꯅꯍꯥꯛ ꯐꯣꯟ ꯇꯧꯔꯤꯅꯦ ꯅꯝꯗꯤ ꯀꯥꯏ ꯇꯧꯒꯦꯔꯣ
ꯎ ꯃꯥꯅꯦ ꯃꯥꯅꯦ ꯆꯥꯛ ꯀꯩꯅꯣ ꯇꯧꯔꯨꯒꯦ ꯆꯥꯛ ꯆꯥꯔꯨꯈꯦ ꯅꯪꯁꯨ ꯀꯩꯅꯣ ꯔꯣ ꯑꯣꯔꯦ ꯃꯨꯛ ꯄꯥꯎ ꯐꯥꯅꯁꯦ
ꯑꯗꯨ ꯇꯧꯗꯤ
ꯊꯃꯤꯀꯣ ꯌꯥꯔꯦꯀꯣ ꯑꯥꯍꯥ ꯂꯩꯕꯗꯤ ꯐꯣꯟ ꯐꯥꯎ ꯊꯝꯕ ꯍꯩꯇ꯭ꯔꯕꯣ
ꯅꯪ ꯊꯝꯕ ꯌꯥꯗ꯭ꯔꯣ
ꯑꯩ ꯊꯝꯕ ꯌꯥꯗꯦ ꯑꯩ ꯊꯝ